ꯂꯣ ꯍꯜꯂꯣ ꯕꯥꯏ
ꯑꯁ ꯇꯥꯏ ꯀꯩꯅꯣꯅꯦ ꯕꯥꯏ
ꯑꯥ ꯀꯩꯗꯧꯔꯒꯦ
ꯑꯁ ꯕꯥꯏ ꯀꯩꯅꯣꯅꯤ ꯑꯩꯁꯦ- ꯍꯧꯖꯤꯛꯀꯥꯟꯁꯤ ꯀꯥꯗ ꯁꯨꯝ ꯂꯩꯃꯟꯗꯅ ꯏꯁꯥꯁꯦ ꯕꯣꯔꯤꯡ ꯆꯨꯔꯕ ꯑꯥ ꯀꯣꯛꯀ ꯑꯝꯇ ꯊꯣꯛꯇ꯭ꯔꯦ ꯑꯗꯨ ꯃꯇꯥꯎ ꯍꯣꯏꯗꯤ ꯂꯥꯡꯕ ꯆꯠ ꯄꯤꯌꯥꯝ ꯄꯥꯝꯖꯕꯅꯤꯅ ꯁꯨꯝ ꯀꯣꯜ ꯇꯧꯔꯛꯏꯅꯤꯗ ꯌꯥꯝ ꯌꯦꯠꯂꯕ꯭ꯔꯅꯦ ꯏꯇꯥꯎꯗꯕꯣ
ꯕꯤꯖꯤ ꯑꯣꯏꯕ꯭ꯔꯥ ꯍꯥꯏꯔꯣ ꯑꯩ ꯀꯩꯅꯣꯅꯦ ꯑꯩ ꯗꯥꯏꯔꯦꯛꯅꯦ ꯑꯦ ꯍ
ꯑꯥ ꯃꯇꯥꯎꯒꯤ ꯅꯦꯠꯋꯥꯛ ꯈꯤꯇꯪ ꯅꯨꯡꯉꯥꯏꯇꯕ ꯃꯥꯜꯂꯦꯀꯣ ꯑꯥ ꯃꯇꯥꯎ ꯅꯦꯠꯋꯥꯛꯇꯣ ꯑꯝꯇ ꯌꯦꯡꯕꯤꯌꯨꯅꯦ ꯃꯇꯥꯎ ꯃꯇꯥꯎ ꯅꯦꯠꯋꯥꯛꯁꯦ ꯈꯤꯇꯪ ꯀꯩꯅꯣ ꯇꯧꯔꯦ
ꯑꫭꯀꯦ
ꯑꯣ ꯇꯥꯔꯦ ꯇꯥꯔꯦ ꯏꯇꯥꯎ
ꯍꯜꯂꯣ
ꯑꯣ ꯇꯥꯔꯦ ꯇꯥꯔꯦ ꯏꯇꯥꯎ ꯇꯥꯔꯕꯣ ꯀꯩꯅꯣꯅꯦ ꯑꯁ ꯑꯗꯨꯅꯤꯗ ꯑꯩꯁꯦ ꯀꯩꯝ ꯆꯠꯊꯣꯛꯇꯕꯁꯤꯗ ꯋꯥꯛ- ꯈꯟꯁꯦ ꯀꯩꯝꯇꯁꯨ ꯊꯣꯛꯇ꯭ꯔꯕꯀꯣ ꯇꯥꯔꯕ ꯏꯇꯥꯎ
ꯑꯣ ꯎꯝ ꯑ-ꯀꯁꯤ ꯅꯨꯡꯉꯥꯏꯇꯕ ꯃꯥꯜꯂꯤ ꯎꯝ
ꯑ-ꯑꯩ-ꯑ-ꯑ-ꯀꯩꯅ-ꯑ-ꯑꯥ-ꯇꯥꯔꯕꯣ ꯑꯩ ꯀꯩꯅꯣ ꯀꯩꯝꯇ ꯅ‌ꯦꯠꯋꯥꯔꯛ ꯀꯩꯝ ꯇꯧꯗ꯭ꯔꯕꯣ
ꯑꯍ ꯇꯥꯔꯦ-ꯇꯥꯔꯦ
ꯑꯣ ꯌꯥꯔꯦ-ꯌꯥꯔꯦ-ꯍ ꯑꯗꯨꯅꯤꯗꯅ ꯑꯩꯁꯦ ꯀꯩꯝꯇꯁꯨ ꯆꯠꯄ ꯇ꯭ꯔꯕꯀꯣ- ꯆꯠꯁꯨ ꯆꯠꯅꯤꯡꯕ ꯑ-ꯑꯗ ꯀꯩ-ꯀꯩ ꯆꯠꯃꯤꯟꯅꯅꯕ ꯀꯩꯅꯣꯁꯨ ꯂꯩꯇ꯭ꯔꯕ ꯍꯧꯖꯤꯛꯀꯥꯟꯁꯦ ꯂꯝꯁꯨ ꯈꯪꯗꯕ ꯆꯠꯇꯤ ꯆꯠꯆꯅꯤꯡꯕ ꯆꯠꯅꯤꯡꯉꯤꯁꯤꯅ ꯀꯩꯅꯣꯅꯤꯗ ꯍꯧꯖꯤꯛꯀꯥꯟꯁꯦ- ꯍꯧꯖꯤꯛꯀꯥꯟꯁꯤ ꯑꯩꯁꯦ ꯁꯣꯁꯦꯜ ꯃꯦꯗꯤꯌꯥ ꯌꯥꯝ ꯄꯥꯏꯔꯦꯕꯀꯣ ꯑꯥ-ꯑꯗꯨꯅ ꯀꯩ ꯍꯥꯏꯅꯤ ꯆꯠꯅꯤꯡꯕꯁꯦ ꯑꯩꯁꯦ ꯆꯠꯆꯅꯤꯡꯕ ꯃꯤꯗꯤ ꯅꯠꯇꯦꯕ ꯑꯩꯁꯦ ꯐꯃꯨꯡꯗ ꯇꯨꯝꯗꯅ ꯆꯥꯗꯅ ꯂꯩꯖꯅꯤꯡꯕ ꯃꯔꯨꯞꯅꯤꯅ ꯃꯇꯥꯎꯅ ꯍꯦꯟꯅ ꯈꯪꯉꯤꯗꯅꯀꯣ
ꯑ-ꯑꯩꯅꯁꯨ ꯑꯗꯨꯝ ꯍꯥꯏꯗꯨꯅꯤ ꯈꯔ ꯆꯠꯁꯤ ꯈꯣꯠꯁꯤꯅ ꯅꯪꯅ ꯑꯗꯨꯝ ꯇꯨꯝꯁꯤꯜꯂꯒ ꯂꯩꯒꯦ ꯑꯗꯨꯝ ꯐꯃꯨꯡꯗꯨ ꯅꯨꯡꯁꯤꯖꯕꯅꯤꯅ
ꯑꯁ ꯀꯩꯅꯣꯅꯦ ꯗꯨ ꯇꯣ ꯂꯝ ꯆꯠꯄ ꯍꯥꯏꯕꯨ ꯀꯩꯅꯣꯅꯦ ꯑꯩꯁꯨ ꯗꯨꯝ ꯗꯨꯀꯥꯟ ꯊꯣꯛꯏ ꯑꯗꯨꯗꯒꯤ ꯕꯖꯥꯔ ꯆꯠꯂꯤ ꯁꯤ
ꯑꯗꯨ ꯑꯗꯨ ꯑꯗꯨꯒ ꯃꯥꯟꯅꯗꯦ ꯅꯪ ꯂꯝ ꯆꯠ ꯑꯗꯨ ꯅꯨꯡꯉꯥꯏꯕ ꯍꯥꯏꯕꯁꯤꯒꯤ ꯅꯪ ꯆꯤꯡ ꯀꯥꯕꯤ ꯈꯣꯠꯄꯤ ꯑꯗꯨꯗꯒꯤꯗꯤ ꯇ꯭ꯔꯥꯚꯦꯜ ꯇꯧꯔꯒ ꯅꯨꯡꯉꯥꯏꯕꯁꯤ ꯃꯈꯜ ꯑꯃꯅꯦꯕ
ꯀꯩ ꯀꯩꯅꯣ ꯍꯥꯏꯁꯤꯕꯨ ꯆꯤꯡ ꯀꯥꯕ ꯍꯥꯏꯁꯤꯕꯨ ꯑꯩ ꯑꯩꯁꯤ ꯏꯃꯥ ꯄꯣꯛꯄꯗꯒꯤ ꯆꯤꯡ ꯀꯥꯗ꯭ꯔꯤꯕꯣ ꯇꯧꯔꯤꯁꯤꯕꯣ ꯀꯩꯅꯣ ꯀꯃꯥꯏ ꯇꯧꯕꯅꯣ ꯍꯥꯏꯁꯤꯕꯣ
ꯑꯁ ꯍꯧꯖꯤꯛꯀꯥꯟ ꯇ꯭ꯔꯦꯟ ꯍꯧꯖꯤꯛꯀꯥꯟ ꯇ꯭ꯔꯦꯟ ꯌꯥꯝ ꯑꯣꯏꯅꯔꯝꯃꯤꯅꯦ ꯆꯤꯡꯒꯥ ꯀꯥꯗꯅ ꯍꯥ ꯑꯗꯨꯗꯩ ꯃꯊꯛꯇꯒ ꯅꯪ ꯑꯦ ꯅꯦꯆꯔꯒꯤ ꯅꯨꯡꯉꯥꯏꯕꯒꯥꯏꯗꯨ ꯆꯤꯡ ꯀꯩ ꯀꯥꯗ ꯑꯗꯨꯗꯩ ꯆꯠꯄꯤ ꯈꯣꯠꯄꯤ ꯅꯪꯅ ꯗꯨꯀꯥꯟꯒ ꯀ ꯊꯣꯛꯑꯒ ꯀꯩ ꯅꯨꯡꯉꯥꯏꯒꯦꯅꯦ ꯒꯥꯔꯤ ꯃꯈꯣꯜ ꯈꯔ ꯇꯥꯔꯅꯤ ꯑꯗꯨ ꯑꯗꯨ ꯀꯩꯝ ꯇꯥꯔꯣꯏ
ꯏꯍꯦ ꯑꯦ ꯀꯩꯅꯣ ꯍꯥꯏꯁꯤꯕꯣ ꯑ ꯑꯩꯈꯣꯏꯒꯤ ꯑꯁꯤꯗ ꯑ ꯗꯨꯀꯥꯟꯗ ꯊꯣꯛꯏꯕ ꯕꯖꯥꯔꯗ ꯊꯣꯛꯏꯕ ꯁꯤ ꯅꯠꯇꯕ꯭ꯔꯥ ꯍꯥꯏꯁꯤꯕꯣ ꯆꯤꯡ ꯀꯥꯕꯗꯨꯅ ꯀꯃꯥꯏ ꯇꯧꯒꯦ ꯍꯥꯏꯁꯤꯕꯣ ꯃꯍꯥꯎ ꯑꯃꯇ ꯅꯠꯇ꯭ꯔꯣ ꯆꯤꯡ ꯇꯝ ꯑꯃꯍꯥ ꯅꯠꯇ꯭ꯔꯣ
ꯃꯥꯟꯅꯗꯦ-ꯃꯥꯟꯅꯗꯦ ꯑꯩꯅ ꯅꯪꯉꯣꯟ ꯅꯪ ꯅꯪꯉꯣꯟꯗ ꯊꯣꯛꯁꯤ ꯍꯥꯏꯔꯤꯁꯤ ꯃꯔꯝ ꯂꯩꯕꯅꯤꯅꯦ ꯑꯩꯅ ꯅꯍꯥꯟꯈꯩ ꯆꯠꯁꯤ ꯆꯠꯁꯤꯅ ꯍꯥꯏꯁꯦ ꯅꯨꯡꯉꯥꯏꯕꯅꯤ ꯑꯩꯁꯨ ꯑꯗꯨꯝ ꯂꯩꯔꯝꯃꯤꯗꯨꯅꯤ ꯅꯪꯒ ꯄꯨꯟ ꯄꯨꯟꯅ ꯅ ꯍꯥꯟꯅ ꯍꯣꯁꯇꯦꯜꯗ ꯂꯩꯔꯤꯀꯥꯟꯗ ꯑꯗꯨꯝ ꯀꯩꯝ ꯆꯠꯇꯦ ꯑꯩꯈꯣꯏꯅꯤ ꯑꯗꯨꯝ ꯂꯩꯃꯤꯟꯅꯩꯗꯨꯅꯤ ꯑꯗꯣ ꯍꯧꯖꯤꯛ ꯍꯧꯖꯤꯛꯇꯤ ꯑꯩꯅ ꯀꯣꯏꯆꯠ ꯆꯠꯂꯤ ꯃꯔꯝꯁꯦ ꯆꯠꯄ ꯈꯣꯠꯄ ꯇꯧꯔꯛꯄꯁꯦ ꯅꯨꯡꯉꯥꯏꯌꯦꯕ ꯁꯤꯒꯤ ꯅꯨꯡꯉꯥꯏꯕ ꯍꯥꯏꯗꯤ ꯅꯪ ꯍꯥꯏꯗꯤ ꯆꯤꯡ ꯀꯥꯕ ꯈꯟꯅꯔꯁꯦꯕ ꯆꯤꯡꯗ ꯀꯥꯕ ꯂꯝꯁꯦ ꯆꯠꯄ ꯃꯇꯝꯁꯤꯗ ꯅꯪ ꯍꯥꯏꯗꯤ ꯅꯨꯡꯁꯤꯠ ꯅꯨꯡꯁꯥ ꯁꯦꯡꯕ ꯍꯥꯏꯕ ꯑꯃ ꯂꯩꯔꯅꯤ ꯑꯗꯨꯗꯩꯒꯤ ꯅꯪꯒꯤ ꯍꯥꯏꯗꯤ ꯅꯪ ꯊꯕꯛ ꯑꯃ ꯅꯪꯁꯨ ꯊꯕꯛ ꯑꯃꯁꯨ ꯇꯧꯔꯤꯅꯤꯗꯣ ꯑꯗꯨꯒꯤ ꯏꯁꯇ꯭ꯔꯦꯁ ꯃꯌꯥꯝꯁꯤꯡ ꯑꯗꯨꯗꯒꯤ ꯉꯥꯏꯍꯥꯛꯇꯪ ꯑꯣꯏꯁꯨ ꯍꯥꯏꯗꯤ ꯅꯦꯆꯔꯗꯨꯒ ꯂꯩꯕ ꯃꯇꯝꯗ ꯅꯪ ꯑꯗꯨ ꯃꯌꯥꯝꯗꯨꯁꯨ ꯂꯣꯏ ꯀꯥꯎꯗꯣꯏꯅꯦꯕ
ꯀꯔꯤꯅꯣ ꯍꯥꯏꯁꯤꯕꯣ ꯅꯨꯡꯁꯤꯠ ꯑꯐꯕꯗꯨꯗꯤ ꯑꯩꯒꯤ ꯑꯩꯒꯤ ꯅꯥ ꯃꯊꯛ ꯑꯩꯒꯤ ꯀꯩꯅꯣꯗꯣ ꯑꯅꯦꯐꯝꯕꯝꯗꯣ ꯑꯗꯨꯗꯁꯨ ꯑꯗꯨꯝ ꯐꯪꯉꯤꯅꯦ ꯏꯇꯣ
ꯑꯗꯨꯗ ꯐꯪꯉꯤꯕ ꯅꯨꯡꯁꯤꯠꯇꯨꯒ ꯃꯥꯟꯅꯗꯦ ꯍꯥꯏꯕꯅꯤꯅꯦ ꯅꯪꯕꯨ ꯑꯩꯅ ꯅꯨꯡꯁꯤꯠꯀꯛꯀꯤ ꯋꯥꯗꯨ ꯅꯠꯇꯕ ꯍꯥꯏꯗꯤ ꯅꯪ ꯍꯣꯏ ꯅꯨꯡꯁꯤꯠꯁꯨ ꯈꯟꯅꯔꯁꯤꯅꯦ ꯑꯁ ꯍꯥꯏꯗꯤ ꯑꯗꯥꯏꯗ ꯂꯩꯔꯤꯕ ꯑꯣꯛꯁꯤꯖꯦꯟꯒꯤ ꯂꯦꯚꯦꯜ ꯀꯩꯀꯥ ꯑꯗꯨꯗꯒꯤꯗꯤ ꯅꯪ ꯆꯠꯂꯒ ꯈꯪꯒꯅꯤ ꯍꯥꯏꯔꯁꯦ ꯆꯤꯡꯌꯥ ꯇꯝꯌꯥ ꯀꯣꯏꯕꯒꯤ ꯎꯆꯦꯛ ꯋꯥꯌꯥꯅ ꯈꯣꯡꯕ ꯈꯣꯠꯄ ꯂꯝ ꯆꯠꯄꯗ ꯑꯁꯤꯒꯤ ꯑꯁꯤꯒꯤ ꯅꯨꯡꯉꯥꯏꯕ ꯀꯩꯀꯥꯁꯤꯁꯨ ꯅꯪ ꯃꯊꯛꯇ ꯂꯩꯕꯗ ꯅꯪ ꯎꯆꯦꯛ ꯋꯥꯌꯥꯅ ꯈꯣꯡꯕ ꯃꯈꯣꯟ ꯇꯥꯔꯝꯃꯣꯏꯗ ꯒꯥꯔꯤꯅ ꯈꯣꯡꯕ ꯃꯈꯣꯟ ꯇꯥꯔꯝꯒꯅꯤ
ꯑꯗ ꯑꯩ ꯇꯧꯋ ꯑꯩꯁꯦ ꯎꯆꯦꯛꯁꯦ ꯌꯥꯝ ꯀꯟꯅꯕꯨꯗꯤ ꯇꯥꯗꯌꯦ ꯑꯩꯈꯣꯏꯒꯤ ꯊꯥꯏꯅꯒꯤ ꯁꯦꯟꯗ꯭ꯔꯥ ꯍꯥꯏꯅ ꯎꯆꯦꯛ ꯑꯃꯒ ꯂꯩꯕꯗꯣ ꯑꯗꯨ ꯁꯤꯗ ꯃꯀꯣꯟ ꯑꯃꯈꯛ ꯁꯥꯔꯤꯌꯦ ꯃꯥꯒꯤ ꯃꯈꯣꯟꯅ ꯑꯩꯅ ꯍꯟꯆꯥꯡ ꯍꯟꯇꯣꯛ ꯍꯟꯖꯤꯟ ꯇꯥꯔꯤꯁꯦ
ꯑ ꯑꯩꯅ ꯑꯗꯨ ꯅꯪ ꯆꯠꯁꯦ ꯍꯥꯏꯕꯅꯤꯅ ꯑꯗꯨꯗꯤ ꯆꯠꯄꯁꯦ ꯍꯥꯟꯅ ꯀꯩꯅꯣ ꯇꯧꯔꯁꯦ ꯍꯟꯗꯛ ꯁꯟꯗꯦ ꯂꯥꯛꯏꯁꯦ
ꯑꯥ ꯑꯥ ꯑꯥ ꯑꯥ ꯍꯟꯗꯛꯀꯤ ꯅꯣꯡꯃꯥꯏꯖꯤꯡꯁꯦ
ꯑ ꯁꯟꯗꯦꯁꯤ ꯅꯪ ꯊꯕꯛꯁꯨ ꯁꯪꯅꯤꯅ ꯁꯤꯗꯤ ꯋꯤꯛꯀꯦꯟꯅꯤꯅ
ꯑꯣ ꯑꯩꯗꯤ ꯆꯠꯄꯁꯦ ꯅꯣꯡꯃꯥꯏꯖꯤꯡꯒꯨꯝꯕꯁꯤꯁꯨ ꯆꯠꯅꯤꯡꯗꯕꯗꯣ ꯑꯩ ꯁꯇꯔꯗꯦꯁꯦ ꯑꯩꯗꯤ ꯁꯇꯔꯗꯦꯁꯦ ꯊꯕꯛꯁꯦ ꯈꯤꯇꯪ ꯉꯟꯍꯜꯂꯒꯀꯣ
ꯑꯣꯀꯦ ꯁꯦꯇꯔꯗꯦꯁꯤꯗ ꯈꯔ ꯆꯠꯊꯣꯛꯎꯔꯒ ꯋꯥꯊꯣꯛꯎꯔꯒ ꯑꯗꯨꯒ ꯁꯟꯗꯦꯁꯤꯅ ꯅꯨꯡꯉꯥꯏꯒ‌ꯦ ꯁꯤꯅꯦꯕ ꯑꯣꯀꯦ ꯑꯣꯀꯦ ꯑꯗꯨꯗ ꯑꯗꯨ ꯁꯨꯃꯥꯏꯅ ꯇꯧꯕꯗꯤ ꯍꯥꯏꯗꯤ ꯁꯦꯇꯔꯗꯦꯗ ꯁꯦꯇꯔꯗꯦꯒꯤ ꯅꯨꯡꯗꯥꯡꯗ ꯑꯃ ꯆꯠꯂꯦꯅ ꯑꯗꯨꯗꯨꯒꯅ ꯑꯗꯨ ꯆꯠꯈꯤꯕꯗꯒꯤ ꯅꯪ ꯃꯊꯪ ꯃꯊꯪ ꯍꯥꯏꯔꯛꯑꯅꯤ ꯊꯕꯛ ꯂꯩꯒꯦꯔꯥ ꯂꯩꯔꯣꯏꯒꯦꯔꯥ
ꯈꯪꯗꯦꯕꯗꯣ ꯑꯩꯁꯦ ꯆꯥꯠꯇꯤ ꯆꯥꯅꯤꯡꯕ ꯅꯠꯇꯦ ꯑꯗꯨꯗ ꯍꯥꯏꯗꯤ ꯁꯨꯝ ꯁꯣꯁꯦꯜ ꯃꯦꯗꯤꯌꯥꯗ ꯁꯨꯝ ꯎꯈꯠꯂꯛꯄꯁꯤꯗꯀꯣ ꯀꯃꯥꯏꯅ ꯇꯧꯒꯦ ꯁꯨꯝ ꯃꯍꯥꯎ ꯃꯍꯥꯎ ꯇꯪꯅꯤꯡꯉꯛꯄꯗꯣ
ꯑꯣꯀꯦ ꯑꯗꯣ ꯑꯗꯨꯗꯨꯅ ꯀꯩꯅꯣꯗ ꯍꯥꯟꯅꯁꯤ ꯂꯖꯤ ꯑꯗꯨꯗꯤ ꯃꯐꯝ ꯑꯃ ꯑꯩ ꯍꯥꯟꯅ ꯍꯥꯏꯔꯛꯑꯒꯦꯀꯣ ꯑꯥꯏꯗꯔ ꯆꯤꯡꯁꯦ ꯑꯩꯈꯣꯏ ꯁꯥꯢ ꯑꯦꯔꯤꯌꯥꯁꯤꯗ ꯍꯥꯟꯅ ꯂꯩꯕ ꯆꯤꯡꯁꯦ ꯍꯥꯟꯅ ꯆꯠꯂꯁꯦ ꯑꯗꯨꯒ ꯆꯤꯡ ꯅꯠꯇꯕ ꯑꯃꯁꯨ ꯆꯠꯁꯦꯕ ꯃꯐꯝ ꯑꯇꯩ ꯂꯝ ꯀꯣꯏꯕ ꯈꯣꯠꯄ ꯑꯣꯏꯅꯅꯀꯣ ꯎꯝ ꯑꯟ ꯑꯟꯗꯔꯣ ꯑꯗꯔꯣꯗꯨ ꯌꯧꯁ ꯆꯠꯂꯁꯤꯀꯣ ꯑꯗꯨꯗꯩ ꯑꯟꯗ꯭ꯔꯣ ꯌꯧꯁꯤꯟꯕ ꯌꯥꯏ ꯑꯗꯨꯗꯩꯗꯤ ꯂꯣꯛꯇꯥꯛ ꯄꯥꯠ ꯈꯪꯉꯤꯅ
ꯑꯁ ꯏꯇꯥꯎ ꯑꯩꯉꯣꯟꯗ ꯂꯝꯒꯤ ꯃꯇꯥꯡꯗ ꯀꯔꯤꯝ ꯍꯉꯥꯀꯅꯨꯃꯤ ꯑꯩ ꯍꯥꯏꯕꯨ ꯗꯨꯀꯥꯟ ꯊꯣꯛꯄ ꯕꯖꯥꯔ ꯆꯠꯄ ꯑꯩꯒꯤ ꯑꯣꯐꯤꯁ ꯆꯠꯄ ꯂꯣꯏꯔꯦ
ꯍꯣꯏ ꯍꯣꯏ ꯍꯣꯏ ꯑꯗꯨꯕꯨꯗꯤ ꯑꯩ ꯍꯥꯏꯔꯒꯦ ꯑꯗꯣ ꯂꯣꯛꯇꯥꯛ ꯄꯥꯠꯁꯤꯁꯨ ꯅꯪ ꯄꯥꯠꯇꯤ ꯇꯥꯔꯝꯃꯅꯤꯗꯣ ꯂꯣꯛꯇꯥꯛ
ꯄꯥꯠ ꯍꯥꯏꯁꯤ ꯀꯩꯅꯣ ꯅꯠꯇ꯭ꯔꯣ ꯍꯏ ꯀꯩꯅꯣ ꯇꯧꯔꯒ ꯃꯌꯥꯏꯗ ꯆꯤꯡ ꯑꯃꯒ ꯂꯩꯔꯒ ꯃꯇꯥꯏ ꯃꯇꯥꯏꯗ ꯏꯁꯤꯡꯒ ꯂꯩꯕꯗꯣ ꯑꯗꯨꯝ ꯑꯗꯨ ꯅꯠꯇ꯭ꯔꯣ
ꯑꯣ ꯍꯣ ꯍꯣ ꯑꯗꯨ ꯅꯪ ꯁꯣꯁꯤꯌꯦꯦꯜ ꯃꯦꯗꯤꯌꯥꯁꯨ ꯄꯥꯏ ꯑꯗꯨꯒ ꯃꯐꯝꯗꯨꯗꯤ ꯑꯝꯇ ꯈꯔ ꯌꯦꯡ
ꯀꯔꯤ ꯃꯇꯧ ꯑꯩꯒꯤ ꯍꯥꯏꯕꯨ ꯕꯨ ꯄꯥꯎ ꯇꯥꯕ ꯑꯗꯨꯗꯒꯤꯗꯤ ꯀꯥꯏꯗ ꯀꯥꯞꯅꯕ ꯀꯃꯥꯏꯅ ꯇꯧꯕ ꯈꯣꯠꯄ ꯁꯁꯨꯝꯕ ꯑꯗꯨꯇꯥ ꯂꯩꯔꯦ ꯑꯗꯨ ꯅꯣꯡ ꯐꯥꯗꯣꯛꯈ꯭ꯔ ꯀꯩꯅꯣ ꯆꯤꯡ ꯅꯨꯡ ꯊꯣꯔꯛꯄꯗꯨꯗ ꯁꯨꯝ ꯏꯊꯤꯤꯟ ꯑꯃ ꯐꯥꯎꯔꯛꯇꯅ ꯁꯨꯝ
ꯑꯗ ꯁꯤ ꯁꯤꯅꯤꯅꯦ ꯁꯤ ꯁꯤꯗꯅꯤꯅꯦ ꯍꯥꯏꯅꯤꯡꯉꯤ ꯁꯣꯁꯤꯦꯜ ꯃꯦꯗꯤꯌꯥ ꯐꯩ ꯍꯥꯏꯁꯦ ꯐꯃꯨꯡꯗ ꯑꯗꯨꯝ ꯂꯩꯖꯔꯝꯕ ꯃꯤꯁꯦ ꯄꯨꯊꯣꯔꯛꯏꯁꯦ
ꯎꯟ ꯑꯣꯟꯊꯛꯄꯅꯤꯍꯦ ꯦꯇꯥꯎ
ꯁꯤꯅꯤꯅꯦ ꯑꯐꯕ ꯍꯥꯏꯗꯤ ꯐꯠꯇꯕ ꯁꯥꯏꯠ ꯈꯛ ꯂꯩꯇꯦ ꯍꯥꯏꯁꯦ ꯑꯐꯕ ꯁꯥꯏꯠꯁꯨ ꯂꯩ ꯍꯥꯏꯁꯦ ꯑꯗꯨꯅ ꯆꯠꯄꯁꯦ ꯑꯗꯨꯅ ꯇꯥꯛꯄꯗꯤ ꯅꯪ ꯑꯗꯨꯗ ꯃꯐꯝ ꯀꯩꯀꯥ ꯑꯝꯇ ꯌꯦꯡꯗꯕꯅꯤꯅ ꯑꯗꯨꯗꯤ ꯅ ꯈꯜꯂꯤꯁꯦ ꯍꯥꯟꯅ ꯀꯩꯅꯣꯗ ꯍꯥꯟꯅ ꯆꯠꯂꯁꯦ ꯑꯗꯨꯗꯤ ꯆꯩꯔꯥꯎ ꯆꯦꯡ ꯃꯌꯥꯝꯗꯨ ꯨ ꯑꯗꯨꯝ ꯈꯪꯅꯕꯀꯣ
ꯀꯩꯅꯣ ꯆꯩꯔꯥꯎ ꯆꯤꯡ ꯍꯥꯏꯁꯤꯅ ꯀꯔꯝꯕ ꯆꯤꯡꯅꯣ ꯁꯤꯅꯃꯣꯛ
ꯑ ꯊꯥꯡꯃꯩꯕꯟ ꯂꯥꯡꯒꯣꯜꯗꯅꯦꯕ
ꯑꯣ
ꯊꯥꯡꯃꯩꯕꯟ ꯑꯣ ꯑꯥ ꯑꯥ ꯑꯗꯣꯝ ꯂꯣꯝꯗ ꯆꯠꯇꯣꯏꯅꯤ ꯃꯐꯝꯗꯨꯕꯨꯗꯤ ꯅꯪ ꯈꯪꯉꯔꯣꯏ ꯑꯩ ꯄꯨꯔꯒꯦ ꯑꯗꯨꯕꯨꯗꯤ
ꯌꯥꯏ ꯌꯥꯏ ꯀꯥꯖꯤꯅꯦ
ꯑꯣꯀꯦ ꯑꯗꯨꯒꯤꯗꯣꯃ ꯀꯩꯅꯣ ꯑꯗꯨꯒꯤꯗꯣꯃ ꯀꯥꯔꯁꯦ ꯑꯗꯨꯗꯨꯒ
ꯑ ꯂꯝꯕꯤ ꯀꯩꯀꯩꯗꯤ ꯀꯃꯥꯏꯅ ꯇꯧꯒꯦ ꯆꯠꯄ ꯈꯣꯠꯄꯩꯗꯨꯕꯣ
ꯂꯝꯕꯤ ꯂꯝꯕꯤꯒꯤꯗꯤ ꯀꯩꯅꯣ ꯀꯔꯤꯝ ꯇꯧꯗꯦ ꯅꯪ ꯍꯥꯏꯗꯤ ꯍꯧꯖꯤꯛ ꯏꯔꯥꯡ ꯀꯩꯀꯥ ꯂꯩꯔꯁꯨ ꯁꯦꯐ ꯑꯣꯏꯕ ꯃꯐꯝꯅꯦꯕ
ꯑꯣ ꯑꯗꯨ ꯑꯩꯟ ꯑꯥ ꯑꯥ ꯑꯥ
ꯂꯝꯕꯤ ꯀꯩꯀꯥꯁꯦ ꯑꯗꯨꯝ ꯀꯣꯏꯂꯥꯁꯄꯨꯗꯤ ꯌꯥꯝ ꯊꯥꯗꯅ ꯃꯈꯥ ꯆꯪꯁꯤꯟꯕꯅꯤ ꯀꯣ ꯆꯤꯡ ꯃꯌꯥ ꯑꯣꯏꯕꯅꯤꯅ
ꯎꯝꯝ ꯎꯝꯝ ꯑꯗꯣ ꯑꯩꯅ ꯑꯩꯅ ꯁꯨꯝ ꯚꯤꯗꯤꯑꯣꯒꯨꯝꯕ ꯊꯥꯒꯠꯄꯗ ꯑꯩ ꯑꯩꯗꯤ ꯀꯝꯃ‌ꯦꯟꯒꯨꯝꯕꯁꯦ ꯌꯥꯝ ꯄꯥꯒꯜꯂ‌ꯦꯕꯀꯣ ꯑꯗꯨ ꯀꯃ‌ꯦꯟꯗ ꯀꯩ ꯀꯩꯅꯣ ꯈꯔ ꯍꯥꯏꯍꯧꯕꯀꯣ ꯑꯗꯨ ꯁꯨꯝ ꯄꯥꯈꯠꯂꯤꯖꯥꯠꯅꯤꯗ ꯏꯁꯥꯁꯦ
ꯀꯩ ꯀꯩ ꯀꯩ
ꯀꯩꯅꯣꯅꯦ ꯀꯃꯦꯟꯗ ꯀꯩꯅꯣꯅꯦꯍꯦ ꯃꯤ ꯃꯤ ꯐꯨꯅꯧꯕꯨ ꯍꯥꯏꯕꯅꯦ ꯃꯤ ꯂꯥꯎꯅꯧꯕꯕꯨ ꯍꯥꯏꯕꯅꯦ ꯆꯥꯒꯦ
ꯍꯣꯏ ꯍꯣꯏ ꯍꯣꯏ ꯑꯗꯨꯅ ꯃꯣꯏꯅ ꯄꯪꯉꯥꯏ ꯍꯥꯏꯩꯖꯤꯜꯂꯤꯅꯦ ꯍꯥꯏꯗꯤ ꯚꯤꯗꯤꯑꯣ ꯊꯥꯒꯠꯂꯤ ꯃꯐꯝꯗꯨꯗꯤ ꯀꯩꯝ ꯇꯠꯇꯦꯗ ꯑꯗꯣ ꯃꯣꯏꯅ ꯁꯨꯝ ꯍꯥꯏꯗꯤ ꯀꯃꯦꯟ ꯑꯃ ꯑꯣꯏꯕꯒꯤ ꯅꯨꯡꯉꯥꯏꯅꯕ ꯄꯪꯊꯥ ꯊꯥꯒꯠꯂꯤꯅꯦꯕ ꯀꯩꯝ ꯇꯧꯔꯣ ꯀꯩꯝ ꯇꯧꯔ ꯁꯤꯗꯤ ꯑꯩꯈꯣꯏꯅ ꯁꯤ ꯆꯠꯂꯕ ꯃꯐꯝ ꯉꯥꯛꯇꯅꯦ
ꯎꯝ ꯎꯝ
ꯍꯥꯟꯅ ꯆꯠꯂꯁꯦ ꯑꯗꯨꯒ ꯁꯟꯗꯦꯒꯤꯗꯨ ꯁꯟꯗꯦꯗꯁꯨ ꯌꯥꯝ ꯆꯠꯁꯦꯕ ꯅꯪ ꯁꯦꯝꯗꯤ ꯅꯪ ꯍꯥꯟꯅ ꯍꯥꯏꯔꯛꯑꯕꯅꯤꯅ ꯑꯩꯅ ꯑꯃꯁꯨ ꯄꯨꯔꯦꯅꯤ ꯁꯤꯅꯤ ꯑꯩ ꯍꯥꯏꯁꯦ ꯅꯪ ꯌꯥꯅꯤꯡꯗ꯭ꯔꯗꯤ ꯑꯩ ꯑꯗꯨꯝ ꯄꯨꯔꯅꯤ ꯁꯤꯅꯦ ꯂꯣꯛꯇꯥꯛ
ꯌꯥꯔꯦ ꯏꯇꯥꯎ ꯑꯩꯗꯤ ꯃꯍꯥꯎ ꯑꯗꯨꯛꯇꯪ ꯇꯪꯒꯦꯅꯀꯣ ꯑꯩ ꯌꯥꯝ ꯀꯟꯅ ꯆꯠꯅꯤꯡꯉꯤꯕꯩ ꯋꯥꯁꯨ ꯅꯠꯇꯕ ꯑꯩꯗꯤ ꯃꯍꯥꯎ ꯌꯥꯝ ꯇꯪꯅꯤꯡꯉꯦꯕ
ꯑꯣꯀꯦ ꯑꯣꯀꯦ ꯂꯣꯇꯥꯛꯀꯤꯗꯨ ꯑꯃꯥꯗꯤ ꯆꯠꯂꯥ ꯇꯨ ꯀꯩꯁꯨ ꯑꯗꯣ ꯎ ꯀꯩꯅꯣꯗꯨꯅꯗꯤ ꯈꯔ ꯁꯥꯡꯉꯦ ꯂꯣꯛꯇꯥꯛꯇꯅꯗꯤ ꯈꯔ ꯁꯥꯡꯉꯦ ꯑꯗꯨꯗꯤ ꯅꯪ ꯒꯥꯔꯤ ꯅꯪꯅꯤꯗꯤ ꯀꯃꯥꯏꯅ ꯇꯧꯕ
ꯒꯥꯔꯤꯒꯤꯁꯦ ꯀꯩꯅꯣ ꯇꯧꯔꯁꯦ ꯒꯥꯔꯤ ꯃꯆꯥꯗ ꯆꯠꯄꯁꯤ ꯌꯥꯕꯨꯗꯤ ꯌꯥꯏꯕꯨ ꯑꯩꯅ ꯒꯥꯔꯤꯆꯧꯕꯗ ꯆꯠꯁꯤꯔꯕ ꯒꯥꯔꯤ ꯑꯆꯧꯕ ꯆꯠ
ꯎꯝꯝ ꯒꯥꯔꯤ ꯑꯆꯧꯕꯁꯦ ꯑꯩꯒꯤꯗꯤ ꯗꯤ ꯂꯩꯇꯕ ꯑꯗꯨꯅ ꯅꯪꯒꯤꯗꯨ ꯄꯨꯊꯣꯔꯛꯑꯒꯦꯔꯥ ꯑꯩꯁꯦ
ꯍꯦ ꯀꯩꯅꯩꯅꯣ ꯑꯦꯌꯥꯏ ꯑꯣ ꯑꯦꯅꯤ ꯇꯥꯏꯝꯅꯤ ꯀꯩꯗꯧꯔꯒꯦ
ꯑꯣꯀꯦ ꯑꯣꯀꯦ ꯑꯗꯨ ꯑꯣꯏꯏꯗꯤ ꯌꯥꯔꯦ ꯌꯥꯔꯦ ꯑꯩ ꯑꯗꯨꯝ ꯃꯐꯝꯗꯨꯕꯨꯗꯤ ꯑꯩ ꯈꯪꯉꯕꯅꯤꯅ ꯑꯩꯈꯣꯏ ꯑꯅꯤꯗꯪꯀꯛ ꯆꯠꯄꯁꯨ ꯅꯨꯡꯉꯥꯏꯇꯦ ꯃꯤ ꯑꯃꯅꯤ ꯍꯧꯔꯛꯎꯗꯅ
ꯎꯟ ꯀꯩꯅꯣꯅꯦ ꯑꯣ ꯀꯥꯗ ꯂꯩꯕ ꯐꯧꯃꯨꯡꯗ ꯂꯩꯕ ꯑꯩꯒꯤꯕꯨ ꯀ ꯀꯥꯏꯗꯩꯅꯣ
ꯅꯇꯔ꯭ꯒ ꯑꯩ ꯁꯥꯏꯠꯇꯤ ꯑꯣꯏꯅ ꯍꯧꯔꯛꯑꯒꯦꯁꯦ
ꯌꯥꯏꯌꯦꯏ ꯌꯥꯏꯌꯦ ꯑꯁ ꯑꯗꯣ ꯑꯩꯕꯨ ꯍꯩꯕꯨ ꯍꯩꯅꯒꯗ꯭ꯔꯥꯅꯦ ꯑꯩꯁꯦ ꯃꯤ ꯄꯨꯟꯕ ꯈꯣꯠꯄꯁꯦ ꯀꯥ ꯍꯦꯟꯅ ꯄꯥꯝꯖꯗꯕꯅꯤꯅꯦ
ꯄꯨꯜꯂ ꯄꯨꯜꯂ ꯍꯩꯔꯛꯀꯗꯕꯅꯤ ꯃꯤ ꯍꯩꯕ ꯄꯣꯛꯄꯗ ꯍꯩꯕ ꯑꯝꯇ ꯌꯥꯑꯣꯄꯣꯟꯇꯦ
ꯃꯥꯅꯦ ꯃꯥꯅꯦ ꯇꯥꯎꯒꯤ ꯌꯥꯝ ꯅꯨꯡꯉꯥꯏꯔꯦ ꯏꯇꯥꯎꯅ ꯁꯨꯃꯥꯏꯅ ꯑꯩꯒꯤ ꯊꯧꯅꯥ ꯍꯥꯞꯄꯤꯔꯤꯁꯦ ꯑꯩꯗꯤ ꯀꯩ ꯍꯥꯏꯇꯥꯔꯦ ꯐꯧꯗ ꯑꯗꯨꯝ ꯍꯤꯞꯆꯜꯂꯒ ꯇꯨꯝꯁꯤꯜꯂꯒ ꯀꯅꯥꯝ ꯀꯥꯎꯅꯔꯔꯣꯏꯒꯁꯤꯅ ꯑꯩꯅ ꯈꯜꯂꯝꯃꯤꯁꯦ
ꯑꯣꯀꯦ ꯑꯣꯀꯦ ꯑꯗꯨꯗꯨꯅ ꯑꯩ ꯍꯥꯏꯁꯦ ꯄ꯭ꯂꯥꯟꯁꯦ ꯁꯨꯃꯥꯏꯅ ꯇꯧꯔꯁꯦ ꯁꯦꯇꯔꯗꯦꯒꯤꯗꯨꯗ ꯆꯤꯡ ꯑꯃ ꯀꯥꯊꯣꯛꯎꯔꯁꯦ ꯅꯨꯃꯤꯗꯥꯡꯋꯥꯏꯔꯝꯒꯤꯗꯣ ꯑꯗꯨꯒ ꯁꯟꯗꯦꯒꯤꯗꯣ ꯆꯤꯡ ꯀꯥꯕꯗꯨꯗꯤ ꯑꯩꯈꯣꯏꯅꯤ ꯗꯪ ꯑꯣꯏꯔꯁꯨ ꯀꯥꯔꯁꯦ ꯑꯗꯨꯗꯨꯒ ꯁꯟꯗꯦꯒꯤꯗꯣ ꯑꯗꯨ ꯅꯪ ꯀꯩꯅꯣ ꯍꯥꯏꯗꯤ ꯑꯩꯈꯣꯏꯗ ꯑꯩ ꯍꯥꯟꯅ ꯂꯧꯈꯠꯄ ꯂꯥꯛꯑꯣ ꯑꯗꯨꯗꯨꯒ ꯏꯃꯥꯟꯅꯕ ꯑꯃꯅꯤ ꯈꯪꯅꯕꯗꯨ ꯂꯧꯈꯠꯂꯁꯦ ꯑꯗꯨꯗꯨꯒ ꯂꯣꯛꯇꯥꯛꯇ ꯗꯥꯏꯔꯦꯛ ꯍꯥꯏꯊꯔꯁꯦ ꯑꯗꯨꯒ
ꯐꯔꯦ ꯐꯔꯦ ꯏꯇꯥꯎ ꯌꯥꯝ ꯅꯨꯡꯉꯥꯏꯔꯦ ꯏꯇꯥꯎ ꯑꯗꯨꯗꯤ ꯍꯟꯗꯛ ꯀꯤ ꯁꯇꯔꯗꯦꯗꯣ ꯑꯗꯨꯗ ꯐꯥꯎꯅꯔꯁꯤꯀꯣ
ꯍꯣꯏ ꯍꯣꯏ ꯍꯣꯏ ꯑꯗꯨꯗꯤ ꯑꯗꯨꯗ ꯐꯣꯟ ꯇꯧꯁꯜꯂꯣ ꯑꯗꯨꯝ ꯑꯣꯀꯦ ꯑꯣꯀꯦ ꯑꯥ